ꯍꯜꯂꯣ
ꯍꯥ
ꯍꯜꯂꯣ
ꯍꯥꯎ
ꯍꯜꯂꯣ
ꯍꯜꯂꯑꯣ
ꯍꯜꯂꯣ ꯇꯥꯕ꯭ꯔꯣ
ꯇꯥꯌꯦ
ꯀꯩꯗꯧꯔꯤꯒꯦ
ꯀꯩꯁꯨꯝ ꯇꯧꯗꯦ
ꯍꯥ
ꯀꯩꯁꯨ ꯇꯧꯗꯦ ꯅꯪꯗꯤ
ꯑꯩ ꯁꯨꯝ ꯍꯤꯄꯝꯕꯅꯤ
ꯍꯥ
ꯁꯨꯝ ꯍꯤꯄꯝꯕꯅꯦꯕ
ꯑꯣ ꯀꯅꯥꯒ ꯐꯝꯃꯤꯅꯣ
ꯀꯩꯕ
ꯀꯅꯥꯒ ꯐꯝꯒꯦ
ꯁꯨꯝ ꯏꯇꯣꯝꯇ
ꯀꯩꯒꯤ ꯅꯇꯣꯝꯇ ꯐꯝꯃꯤꯅꯣ
ꯃꯤꯁꯨ ꯂꯩꯇꯦ ꯐꯝꯅꯤꯡꯉꯥꯏ ꯀꯅꯥꯒ ꯐꯝꯃꯣ ꯍꯥꯏꯅꯣ
ꯃꯤꯒ ꯐꯝꯕ ꯌꯥꯏꯅ
ꯃꯤ ꯂꯩꯇꯦ ꯀꯅꯥꯒ ꯐꯝꯃꯣ ꯍꯥꯏꯅꯣ
ꯅꯃꯥꯟꯅꯕ ꯈꯣꯏ ꯂꯩꯔꯤꯁꯤꯗꯤ ꯅꯃꯥꯟꯅꯕ ꯈꯣꯏ ꯂꯩ
ꯏꯃꯥꯟꯅꯕ ꯍꯧꯖꯤꯛ ꯍꯧꯖꯤꯛ ꯏꯃꯥꯟꯅꯕꯒ ꯐꯝꯕꯝꯂꯣ ꯍꯥꯏꯁꯦ ꯐꯝꯅꯕꯔꯣ ꯍꯥꯏꯁꯦ
ꯍꯣꯏ
ꯎꯝ ꯏꯃꯥꯟꯅꯕꯒꯗꯤ ꯐꯝꯃꯣꯏ ꯍꯧꯖꯤꯛꯇꯤ
ꯐꯝꯃꯣꯅ
ꯎꯝ
ꯐꯝꯕ ꯌꯥꯏꯅ
ꯍꯧꯖꯤꯛꯇꯤ ꯐꯝꯕ ꯌꯥꯗꯤꯌꯦ ꯍꯧꯖꯤꯛꯇꯤ ꯍꯧꯖꯤꯛꯇꯤ ꯊꯦꯡ ꯀꯥꯟꯁꯤꯗ ꯀꯥꯏꯗꯩ ꯏꯃꯥꯟꯅꯕ ꯐꯝꯗꯣꯏ
ꯊꯦꯡꯉꯕ꯭ꯔꯅꯦ ꯍꯧꯖꯤꯛꯄꯣ
ꯎꯝ ꯊꯦꯡꯗꯕ꯭ꯔꯣ ꯍꯧꯖꯤꯛꯁꯦ
ꯍꯥ
ꯊꯦꯡꯗꯕ꯭ꯔꯣ ꯍꯧꯖꯤꯛ
ꯊꯦꯡꯗ꯭ꯔꯤ
ꯊꯦꯡꯗ꯭ꯔꯤꯌꯦ
ꯍꯣꯏ
ꯑ ꯊꯦꯡꯗ꯭ꯔꯦ ꯊꯦꯡꯗꯦ ꯀ ꯍꯥꯏꯕ ꯋꯥꯅꯤ ꯊꯦꯡꯗ꯭ꯔꯦ ꯅꯪ ꯂꯥꯛꯑꯣꯗꯅ ꯑꯗꯨꯗꯤ ꯐꯝꯃꯤꯟꯅꯔꯁꯤ ꯋꯥꯔꯤ ꯁꯥꯟꯅꯔꯁꯤ
ꯍꯣꯏ ꯂꯥꯛꯀꯦ ꯑꯗꯨꯝ ꯐꯝꯂꯝꯃꯣ ꯉꯥꯏꯔꯝꯃꯣ
ꯀꯩ ꯍꯥꯏꯕ
ꯍꯣꯏ ꯂꯥꯛꯀꯦ ꯑꯗꯨꯝ ꯐꯝꯂꯝꯃꯣ ꯉꯥꯏꯔꯝꯃꯣ
ꯑꯗꯨꯗꯤ ꯉꯥꯏꯔꯝꯃꯒꯦ ꯀꯥꯏꯗ ꯉꯥꯏꯔꯝꯃꯨꯒꯦ
ꯅꯪꯅ ꯂꯩꯅꯤꯡꯕ ꯖꯒꯥꯗ ꯂꯩꯔꯝꯃꯣ
ꯅꯪ ꯌꯧꯔꯛꯄ ꯉꯝꯒꯗ꯭ꯔꯥ ꯍꯥꯏꯁꯤꯕꯣ
ꯑꯩ ꯌꯧꯔꯛ
ꯃꯐꯝꯕꯨ ꯈꯪ ꯃꯐꯝꯕꯨ ꯈꯪꯕ꯭ꯔꯣ ꯑꯩꯅ ꯂꯩꯔꯤ ꯃꯐꯝꯁꯤꯕꯣ
ꯈꯪꯗ꯭ꯔꯁꯨ ꯂꯥꯛꯀꯅꯤꯅ ꯊꯤꯕꯨ ꯊꯤꯔꯗꯤ ꯐꯪꯒꯅꯤꯅ
ꯑ ꯆꯨꯝꯃꯦ ꯆꯨꯝꯃꯦ ꯑꯗꯨꯕꯨꯗꯤ ꯅꯪꯅꯕꯨ ꯊꯤꯔꯦ ꯍꯥꯏꯗꯤ ꯂꯩꯔꯝꯃꯗꯕꯅꯤ ꯑꯗꯨ
ꯎꯝ
ꯑ
ꯑꯩ ꯂꯥꯛꯇ꯭ꯔꯤꯐꯥꯎ ꯑꯗꯨꯝ ꯐꯝꯂꯝꯃꯣ
ꯐꯝꯃꯝꯒꯦ ꯂꯥꯛꯑꯣ
ꯎꯝ
ꯆꯥꯕꯗꯤ ꯀꯩ ꯌꯦꯟꯖꯥꯡ ꯆꯥꯔꯒꯦ
ꯌꯦꯟ ꯆꯥꯏꯌꯦ
ꯑꯁ ꯑꯍꯥꯎꯕꯅꯤ
ꯉꯁꯤ ꯉꯥꯛꯇꯪꯅꯦ ꯍꯥꯎꯔꯤꯗꯣ
ꯉꯁꯤ ꯇꯪ
ꯍꯣꯏ
ꯌꯨꯝꯗ ꯊꯣꯡꯉꯤꯔꯣ ꯀꯗꯥꯥꯏꯗ ꯊꯣꯡꯉꯤꯅꯣ
ꯌꯨꯝꯗ ꯅꯠꯇꯦ ꯍꯣꯁꯇꯦꯜꯗ
ꯍꯣꯁꯇꯦꯟꯗ
ꯎꯝ
ꯑꯣ ꯑꯣ ꯁꯟꯗꯦ ꯑꯣꯏꯕꯩꯔꯣ
ꯍꯣꯏ
ꯀꯩ ꯇꯝꯃꯤꯅꯣ ꯅꯪꯕꯣ
ꯑꯩ ꯀꯣꯂꯦ
ꯑꯩꯁꯨ
ꯑꯩ ꯀꯣꯂꯦꯁ ꯇꯧꯔꯤꯌꯦ
ꯀꯣꯂꯦꯖ
ꯑꯥꯎ
ꯂꯣꯏ ꯂꯣꯏꯗꯧꯔꯕꯣ ꯍꯥꯏꯁꯦ
ꯎꯝ ꯋꯥꯠꯂꯤ
ꯋꯥꯂꯤꯌꯥ
ꯑ
ꯑꯗꯨꯗꯤ ꯏꯕꯥꯅꯤꯁꯦ ꯂꯦꯡꯒꯥ ꯑꯣꯏꯔꯝꯗꯣꯏ ꯃꯥꯜꯂꯦ
ꯈꯪꯗꯦ
ꯀ ꯆꯍꯤꯍꯤꯗꯤꯒ ꯁꯨꯔꯂ
ꯅꯥꯏꯟꯇꯤꯟ
ꯅꯥꯏꯟꯇꯤꯟ
ꯑꯥ
ꯊꯖꯗꯦ
ꯀꯃꯥꯡꯒꯦꯏ
ꯅꯥꯏꯜꯇꯤꯜ ꯗꯤ ꯑꯣꯏꯔꯝꯗꯧ ꯃꯥꯟꯗꯦ
ꯑꯗꯣ ꯑꯩ ꯀꯌꯥ ꯃꯥꯜꯒꯦ
ꯇ꯭ꯋꯦꯟꯇꯤꯔ ꯇ꯭ꯋꯦꯟꯇꯤ ꯋꯥꯟꯔ ꯑꯣꯏꯔꯝꯗꯧ ꯃꯥꯜꯂꯤ
ꯇꯨ꯭ꯌꯜꯇꯤ ꯁꯨꯗ꯭ꯔꯤꯌꯦ
ꯁꯨꯗ꯭ꯔꯤꯌꯦ
ꯎꯝ
ꯑꯗꯨꯗꯤ ꯑꯩꯅ ꯍꯜꯂꯤꯅꯦ ꯆꯍꯤ ꯑꯃ ꯈ
ꯅꯪ ꯀꯌꯥꯅꯣ
ꯑꯩ ꯇ꯭ꯋꯦꯟꯇꯤ ꯋꯥꯟ
ꯑꯣ
ꯁꯥꯗꯗꯤ
ꯌꯥꯔꯅꯦ ꯍꯣꯁꯇꯦꯜ ꯍꯣꯁꯇꯦꯜꯗ ꯂꯩ ꯍꯣꯁꯇꯦꯜꯗ ꯂꯩꯌꯦꯔꯅ
ꯀꯔꯤ
ꯎꯝ ꯍꯣꯁꯇꯦꯜꯗ ꯂꯩꯔꯤꯗ ꯍꯥꯏꯕ ꯂꯩꯕꯕꯨ ꯅꯨꯡꯉꯥꯏꯕ꯭ꯔꯣ ꯍꯣꯁꯇꯦꯜꯗꯕꯨ
ꯅꯨ ꯉꯥꯏ ꯑꯦ
ꯎꯝ
ꯍꯣꯏ ꯅꯨꯡꯉꯥꯏꯌꯦꯕ
ꯀꯩꯕ ꯅꯪ ꯍꯟꯗꯛ ꯍꯥꯏꯔꯛꯒꯦ ꯀꯩꯕ ꯅꯪ
ꯔꯤ
ꯅꯪ ꯑꯃ ꯍꯥꯏꯔꯛꯀꯦ ꯇꯧꯕꯗꯣ ꯀꯩꯅꯣꯕ
ꯀꯥꯎꯈ꯭ꯔꯦ
ꯅꯣꯏ ꯏꯆꯤꯟ ꯏꯅꯥꯎ ꯀꯌꯥꯅꯣ
ꯃꯉꯥ
ꯅꯪ ꯅ ꯀꯌꯥꯁꯨꯕ
ꯑꯩꯅ ꯑꯍꯥꯟꯕ ꯑ ꯑꯍꯨꯝ ꯍꯥꯏꯕꯅꯦ
ꯑꯍꯟ ꯑꯣꯍꯣ ꯅꯪꯅ ꯑꯍꯟꯅ ꯍꯥꯏꯗꯅꯦ ꯍꯧꯖꯤꯛ
ꯍꯣꯏ
ꯑꯗꯨꯗꯤ ꯑꯍꯟꯁꯦ ꯑꯍꯟꯁꯤꯗꯤ ꯃꯔꯨꯝ ꯃꯣꯛꯄꯅꯦ ꯌꯥꯝꯅ ꯅꯪꯁꯨ ꯃꯣꯛꯄ꯭ꯔꯣ
ꯄꯥꯛꯇꯦ ꯑꯩꯗꯤ
ꯃꯣꯛꯇꯤꯌꯦ
ꯍꯣꯏ
ꯂꯝ ꯍꯦꯅꯕ꯭ꯔꯣ ꯍꯥꯏꯁꯤꯕꯣ
ꯍꯣꯏ ꯌꯥꯝ ꯂꯝ ꯍꯦꯜꯂꯦ
ꯅꯪꯒꯤ ꯋꯥꯍꯩꯗꯨꯅꯗꯤ ꯂꯝ ꯍꯦꯟꯗꯕ ꯃꯥꯂꯤꯗ
ꯍꯥꯥ
ꯍꯥ ꯅꯪ ꯋꯥꯍꯤꯗꯨ ꯅꯠꯇ ꯁꯤ ꯂꯝ ꯍꯦꯟꯗꯕ ꯅꯪꯒꯤ ꯋꯥꯍꯩꯗꯨꯅꯗꯤ ꯂꯝ ꯍꯦꯟꯗꯕ ꯃꯥꯜꯂꯦꯕ ꯃꯔꯃꯨ ꯀꯃꯤ ꯃꯥꯗ
ꯑꯣꯀꯦ
ꯍꯦꯟꯕ ꯆꯨꯝꯗꯣ ꯍꯥꯏꯁꯨ ꯑꯩꯅ ꯍꯥꯏꯔꯛꯏꯁꯨ ꯑꯩ ꯁꯣꯏꯅ ꯍꯥꯏꯕꯅ ꯆꯨꯝꯗ ꯍꯥꯏꯁꯦ
ꯍꯥꯏꯗꯤ ꯃꯔꯔ ꯑꯃꯛ ꯗꯦꯁ
ꯃ ꯃꯨꯐꯌꯥ
ꯑꯣꯝ
ꯃ ꯑꯣꯀꯦꯅꯦ
ꯍꯥ
ꯃꯔꯝ ꯑꯣꯏꯗꯨꯗꯤ ꯃꯔꯝ ꯑꯣꯏꯏꯗꯨꯗꯤ
ꯍꯥꯛꯇꯅ
ꯃꯣꯏ
ꯑꯣ
ꯑꯣ ꯃꯔꯝ ꯀꯩꯕ
ꯅꯆꯤꯟꯅ ꯀꯩꯅꯣ
ꯑꯍꯨꯝ
ꯎꯝ ꯅꯪ ꯅꯪ
ꯑꯦꯅꯦꯥꯏ ꯂꯥꯁ
ꯃꯥꯂꯦ
ꯀꯩꯅꯣꯝ ꯃꯥꯜꯂꯦꯕ
ꯍꯣꯏ ꯅꯪ ꯑꯗꯨꯝ ꯃꯥꯜꯂꯦꯕ ꯂꯥꯁꯇꯣ
ꯃꯥꯜꯍꯦꯔꯥ
ꯍꯣꯏ
ꯀꯃꯥꯏꯅ ꯀꯃꯥꯏꯅ ꯈꯪꯉꯦꯕ ꯑꯩ ꯂꯥꯁ ꯑꯣꯏꯔꯝꯃꯅꯤꯁꯦ
ꯍꯥꯏꯔꯣꯏ
ꯍꯥꯏꯧꯅꯦ
ꯅꯪ ꯈꯣꯟꯖꯦꯜꯗꯨꯗ ꯅꯪꯒꯤ ꯈꯣꯟꯖꯦꯜꯗꯨꯗ
ꯀꯣꯟꯖ ꯍꯔ ꯂꯥꯁ ꯀꯣꯟꯖ ꯃꯥꯜꯔꯕꯣ
ꯍꯣꯏ
ꯎ ꯃꯥ ꯑꯗꯩ ꯈꯣꯟꯖꯦꯜꯁꯤꯗ ꯑꯗꯨꯗꯤ ꯅꯪꯁꯦ ꯂꯣꯏ ꯐꯥꯞꯄꯅꯤꯅꯦ ꯑꯗꯨꯗꯤ ꯈꯣꯟꯖꯦꯜꯗꯨꯗ ꯂꯥꯁ ꯁꯀꯦꯟꯒ ꯂꯣꯏ ꯐꯥꯔꯤꯅꯦ ꯑꯗꯨꯗꯤ
ꯐꯥꯗꯦ
ꯑꯗꯨꯗꯤ ꯑꯩꯒꯤ ꯐꯥꯔꯤꯕ ꯑꯩ ꯑꯩꯒꯤ ꯐꯥꯕ ꯍꯩꯔꯤ ꯑꯗꯨꯒ ꯑꯩꯒꯤ ꯐꯥꯕ ꯍꯩꯁꯤꯅ
ꯅꯪꯒꯤ ꯈꯛꯇ ꯐꯥꯔꯝ ꯍꯩꯌꯦ ꯃꯤꯒꯤ ꯐꯥꯔꯝ ꯍꯥꯏꯁꯦ ꯑꯩ
ꯑꯗꯨꯅꯦ ꯑꯩꯒꯤꯗꯤ ꯍꯩꯌꯦ ꯅꯪꯁꯦ ꯐꯥꯕ
ꯍꯥꯥ
ꯑꯩꯒꯤꯗꯤ ꯐꯥꯕ ꯍꯩꯑꯕ ꯅꯪꯁꯦ
ꯍꯣꯏ
ꯅꯪ ꯈꯪꯦꯁ ꯂ ꯁꯤꯔ ꯈꯪꯒꯦ
ꯎ
ꯑ
ꯀꯔꯤꯌꯥ
ꯅꯪꯅ ꯈꯪꯗꯕ ꯁꯂꯁꯤꯔ ꯈꯪꯗꯦꯕ ꯅꯪꯗꯤ ꯑꯩꯒꯤ ꯌꯥꯝ ꯐꯥꯕ ꯍꯩꯕꯅꯤ
ꯃꯤꯒꯤꯁꯨ ꯂꯩꯌꯦꯦ ꯐꯕ ꯍꯥꯏꯕꯗꯤ
ꯐꯥꯕ ꯑꯩꯒꯤꯗꯤ ꯌꯥꯝ ꯍꯩ ꯍꯥꯏꯗꯁꯤꯅ ꯑꯩꯒꯤꯗꯤ ꯐꯥꯕ ꯍꯩꯔ ꯆꯠꯇꯦ
ꯃꯤꯒꯤꯁꯨ ꯍꯩꯌꯦꯅ ꯃꯤꯒꯤꯗꯤ ꯉꯥꯡꯅꯗꯕ
ꯎꯝ ꯍꯥ
ꯃꯤꯒ ꯉꯥꯡꯅꯔꯗꯤ ꯃꯤꯒꯤꯁꯨ ꯐꯕ ꯂꯩꯌꯦ ꯐꯗꯕꯁꯨ ꯂꯩꯑ
ꯑꯗꯨꯅꯦ ꯑꯩꯒꯤ ꯑꯩꯒꯤꯇꯪ ꯍꯩ ꯍꯥꯏꯕ ꯍꯥꯏꯔꯛꯄꯗꯨꯗꯅꯤ ꯑꯩꯅ ꯍꯥꯏꯔꯛꯏꯁꯦ ꯂꯩꯔꯝꯗꯣꯏ ꯃꯥꯜꯂꯤꯁꯦ
ꯍꯩꯇꯦ
ꯎꯝ
ꯍꯩꯇꯦꯍꯦ
ꯍꯧꯖꯤꯛꯅ ꯑꯃꯨꯛ ꯍꯩꯇ ꯍꯥꯏꯔꯤ ꯑꯗꯨꯒ ꯍꯧꯖꯤꯛꯅ ꯍꯩꯅ ꯑꯃꯨꯛ ꯍ ꯑꯩꯁꯨ ꯅꯧꯅ ꯍꯧꯖꯤꯛꯅ ꯍꯩꯇꯦꯅ ꯍꯥꯏꯖꯜꯂꯛꯑꯦ
ꯍꯩꯔꯝꯅꯤꯗ
ꯍꯩꯇꯦ
ꯍꯩꯇꯤꯌꯦ ꯇꯨꯝꯕ ꯆꯪꯉꯕꯣ ꯅꯪꯕꯣ
ꯍꯣꯏ
ꯀꯩꯅꯣ ꯍꯣꯁꯇꯦꯜꯗꯅꯤ ꯅꯪ ꯀꯅꯥꯒ ꯂꯩꯃꯤꯟꯅꯔꯤꯅꯣ
ꯏꯃꯥꯟꯅꯕꯤꯈꯣꯏꯒ
ꯢꯃꯥꯟꯅꯕꯤ ꯍꯣꯢꯒ
ꯎꯝ
ꯇꯝꯄꯥꯛꯇꯔꯣ ꯑꯥꯗꯔꯣ ꯇꯝꯄꯥꯛꯇ ꯂꯩꯕ꯭ꯔꯥ
ꯍꯣꯏ
ꯑꯗꯨ ꯎꯅꯕ ꯂꯥꯛꯄ ꯌꯥꯔꯦ
ꯎꯝ ꯌꯥꯔꯦ
ꯎꯝ
ꯅꯪꯃꯨꯛ ꯊꯣꯛꯂꯛꯇ꯭ꯔꯗꯤ ꯎꯅꯕꯒ ꯂꯥꯛꯑꯒ ꯎꯅꯕ ꯂꯥꯛꯑꯒ ꯅꯪ ꯊꯣꯛꯂꯛꯇ꯭ꯔꯗꯤ
ꯊꯣꯛꯂꯛꯀꯅꯤ
ꯎꯝ
ꯊꯣꯛꯂꯒꯅꯤ ꯑꯗꯨꯝ ꯉꯥꯢꯔꯝꯃꯣ
ꯉꯥꯢꯔꯝꯃꯣ
ꯑꯗꯨꯗꯤ ꯀꯩ ꯂꯩ ꯀꯩ ꯄꯤꯖꯗꯣꯏꯕ ꯑꯩ ꯂꯥꯛꯑꯒ
ꯑꯗꯨꯏ ꯅꯪ ꯂꯥꯛꯑ ꯈꯪꯕꯅꯤꯅ
ꯑꯥꯏ ꯂꯥꯛꯑꯒ ꯈꯪꯅꯤꯌꯦ
ꯍꯣꯏ
ꯆꯩ ꯑꯣꯏꯅ ꯄꯤꯖꯦꯗꯅꯕ ꯑꯆꯥꯥꯄꯣꯠ ꯄꯤꯖꯕꯕꯨ ꯆꯩ ꯑꯣꯏꯅ ꯄꯤꯖꯔꯛꯇꯅ
ꯑꯩꯗꯤ ꯉꯝꯖꯔꯣꯏꯗ ꯑꯗꯨꯃꯥꯏꯅꯒꯕꯨ ꯇꯧꯕꯗꯣ ꯍꯌꯦꯦ
ꯇꯣꯔꯣꯏꯍꯦ
ꯇꯧꯔꯣꯢꯌꯦ
ꯎꯝ
ꯑꯆꯥꯄꯣꯠ ꯄꯤꯖꯒꯗ꯭ꯔꯣ
ꯍꯣꯏ
ꯀꯩꯕ
ꯍꯣꯏ ꯄꯤꯖꯒꯦ ꯅꯪꯒꯤ ꯑꯄꯥꯝꯕ
ꯑꯩꯄꯥꯕꯔꯦ ꯅꯪꯗꯤ ꯀꯩ ꯍꯣ ꯍꯣꯠꯅꯔꯤ ꯍꯥꯏꯁꯦ ꯀꯩ ꯇꯝꯗꯣꯏꯅꯣ
ꯑꯣ ꯍꯥꯏꯔꯣꯏ ꯍꯧꯛ ꯍꯥꯏꯅꯤꯡꯗꯦ
ꯍꯥꯏꯅꯤꯡꯕꯤꯔꯏ ꯑꯩꯒꯤ ꯍꯥꯏꯕꯤꯒꯦ ꯇꯧꯔꯒ ꯅꯪꯒ ꯍꯥꯏꯅꯤꯡꯒꯦ ꯍꯥꯏꯕ
ꯅꯍꯥꯟ ꯅ ꯍꯥꯏꯔꯣꯑꯣ
ꯑꯩ ꯍꯥ ꯍ
ꯎꯝ
ꯑꯩꯁꯦ ꯁꯥꯟꯅꯔꯣꯏ ꯑꯃꯅꯤꯅꯦ
ꯍꯥ
ꯑꯩ ꯁꯥꯟꯅꯔꯣꯏꯅꯦ ꯑꯩ ꯍꯥꯏꯔꯛꯏ ꯑꯩꯗꯤ ꯁꯥꯟꯅꯔꯣꯏꯅꯦ ꯍꯥꯏꯕ
ꯁꯝꯅꯔꯣꯏ